ꯍꯜꯂꯣ
ꯗꯔꯥꯎ
ꯇꯥꯕ꯭ꯔꯣ
ꯇꯥꯏꯌꯦ
ꯀꯩꯗꯧꯔꯤꯅꯣ
ꯀꯩꯁꯨ ꯇꯧꯗꯦꯌꯦ
ꯀꯩꯅꯣ ꯃꯈꯣꯟꯁꯤ ꯀꯜꯂꯤꯅꯦ ꯀꯅꯥ ꯀꯅꯥ ꯂꯩꯔꯤꯕꯣ
ꯑꯩ ꯀꯤꯅꯥꯇꯤꯍꯦ
ꯑꯣ ꯑꯒꯦ ꯇꯥꯕꯔꯣ ꯀꯅꯥ ꯀꯅꯥ ꯂꯩꯕ꯭ꯔꯣ ꯑꯥ
ꯑꯦ ꯃꯤ ꯌꯥꯃꯦ
ꯑꯣ
ꯅꯪꯗꯤ
ꯑꯩꯗꯤ ꯏꯃꯥꯅꯕꯒ ꯑꯃꯒ ꯂꯩꯕꯅꯤ
ꯀꯩꯗꯧꯔꯝꯃꯤꯅꯣ
ꯁꯨꯝ ꯐꯪꯃꯒ ꯋꯥꯔꯤ ꯁꯥꯔꯤꯗ
ꯑꯥꯎ
ꯗꯥꯎ
ꯅꯪꯗꯤ
ꯇꯞꯅ‌ ꯉꯥꯡꯉꯤꯗ
ꯅꯪ ꯈꯣꯟꯖꯦꯜꯁꯦ ꯌꯥꯝ ꯁꯤꯌꯦ ꯇꯥꯕ꯭ꯔꫭ ꯅꯪ ꯈꫭꯟꯖꯦꯜ ꯌꯥꯝ ꯅꯨꯡꯁꯤꯅꯦ
ꯍꯦ
ꯌꯥꯝ ꯂꯥꯡꯉꯤꯍꯦ
ꯅꯪꯡ ꯇꯥꯕ꯭ꯔꫭ ꯅꯣꯏ ꯈꯨꯟꯗ ꯈꯨꯟꯗꯔꯣ ꯅꯪꯁꯨ
ꯍꯥꯥ
ꯈꯨꯟꯗꯔꫭ ꯍꯥꯏꯝꯅꯤ ꯅꯪ
ꯅꯠꯇꯦ
ꯅꯣꯡ
ꯍꯧꯖꯤꯛꯇꯤ ꯇꯥꯗꯦꯗ
ꯑꯈꯣꯏ ꯈꯨꯟꯗꯗꯤ ꯑꯁ ꯅꯣꯡ ꯆꯨꯨꯔꯒ ꯂꯩꯅꯦ ꯕꯣꯔꯤꯡ ꯑꯣꯏꯌꯦ
ꯉꯁꯥꯏ ꯇꯥꯗ꯭ꯔꯦ
ꯑꫭ ꯑꯥ ꯀꯌꯥ ꯁꯨꯔꯦ ꯅꯪ ꯎꯝ
ꯇ꯭ꯋꯦꯟꯇꯤ ꯋꯥꯟ
ꯑꯠꯆꯥ
ꯅꯪꯗꯤ
ꯑꯩꯗꯤ ꯐꯣꯔ ꯗꯤ ꯌꯧꯒꯗꯧꯔꯦꯗ
ꯊꯥꯖꯗꯦꯍꯦ
ꯇ꯭ꯋꯦꯟꯇꯤ ꯋꯥꯟꯅꯦ ꯑꯩꯁꯨ ꯆꯞꯃꯦ
ꯃꯆꯤꯟꯒ ꯊꯤꯔꯤꯅꯦ
ꯍꯣꯏ ꯋꯥ ꯋꯥ ꯅꯪꯁꯨ ꯑꯩ ꯉꯥꯡꯕ ꯈꯨꯝꯃꯦ ꯋꯥꯔꯜ ꯀꯞꯇꯤ ꯌꯦꯡꯉꫭ ꯅꯪ
ꯌꯦꯡꯗꯦ
ꯏꯪꯗꯦ ꯑꯗꯣ ꯑꯩ ꯐꯦꯟꯁꯔꯣ ꯑꯗꯨꯗꯤ
ꯍꯥꯥ
ꯍꯥ
ꯋꯥꯔꯜ ꯀꯞ ꯌꯦꯡꯅꯤꯡꯗꯦ
ꯌꯦꯡꯅꯤꯡꯗ꯭ꯔꯁꯨ ꯂꯩꯅ ꯐ꯭ꯔꯦꯟꯁ ꯑꯃꯗꯤ ꯔꯣꯅꯥꯜꯗꯣ ꯃꯦꯁꯤ ꯐꯦꯟꯁ ꯂꯩꯅ
ꯏꯅꯥ ꯂꯩꯇꯦ
ꯅꯩꯇꯦ ꯇꯣꯡꯉꯥꯜꯂꯦ ꯅꯪꯁꯤ ꯌꯨꯅꯤꯛ ꯑꯣꯏꯌꯦ
ꯍꯪꯗꯤ
ꯑꯩꯗꯤ ꯑꯁ ꯑꯩ ꯌꯥꯝꯃꯤꯗ ꯔꯣꯅꯥꯜꯗꯣꯁꯨ ꯄꯥꯃꯦ ꯅꯦꯃꯥꯔꯁꯨ ꯄꯥꯝꯃꯦ
ꯑꯃ ꯍꯥꯏꯌꯣꯅꯦ
ꯑꯃꯥ ꯔꯣꯅꯥꯜꯗꯣꯅ ꯍꯦ ꯄꯥꯝ
ꯑꯥ
ꯑꯣ ꯔꯣꯅꯥꯜꯗꯣ ꯔꯣꯅꯥꯜꯗꯣ
ꯀꯩꯗꯧꯔꯤꯒꯦ ꯕꯨꯕꯣꯜꯁꯨ ꯌꯦꯡꯉꯣꯅꯥ
ꯌꯦꯡꯅꯤꯡꯅꯕ
ꯑꯩ ꯅꯨꯄꯥꯗ ꯐꯣꯀꯁ ꯇꯧꯅꯨ
ꯅꯠꯇꯦꯍꯦ
ꯀꯦ
ꯅꯣꯡ ꯆꯨꯁꯨ ꯌꯥꯝ ꯁꯥꯌꯦ ꯑꯦꯗꯥꯏ ꯁꯤꯗꯤ
ꯑꯣꯂꯦ
ꯑꯣ ꯇꯕ꯭ꯔꯣ
ꯎꯝ
ꯅꯪ ꯕꯣꯜ ꯀꯩꯍꯥꯏꯒꯦ
ꯑꯩꯒꯤ ꯁꯤꯁꯇꯔ ꯕ꯭ꯔꯗꯔ ꯔꯥ ꯎꯝ
ꯍꯣꯏꯌꯦꯕ ꯇꯃꯣ ꯍꯨꯝ
ꯍꯥ
ꯀꯥꯎꯒ꯭ꯔꯥꯕꯣ ꯅꯆꯤꯟ ꯅꯅꯥꯎ ꯀꯌꯥ ꯂꯩꯒꯦ
ꯀꯥꯎꯗꯦꯗ
ꯑꯥ ꯀꯌꯥꯔ ꯅꯨꯄꯤ ꯀꯌꯥ ꯀꯩ ꯂꯩꯏꯒꯦ ꯅꯨꯄꯅ ꯀꯩ ꯂꯩꯒꯦ ꯍꯨꯋꯥꯑꯦ
ꯇꯜꯂꯦ
ꯀꯩꯗꯧꯔꯒꯦ ꯅꯥꯔꯕꯣ
ꯅꯠꯇꯦ ꯌꯥꯝ ꯁꯥꯕꯒꯤ
ꯑꯥ ꯅꯪ ꯈꯣꯟꯖꯦꯜꯁꯦ ꯌꯥꯝ ꯅꯨꯡꯁꯤꯌꯦ ꯑꯗꯣ ꯏꯁꯩ ꯁꯥꯛꯄꯤꯌꯨꯅ
ꯗꯥ ꯊꯥꯍꯣꯢꯗꯥꯕ
ꯁꯦꯕ ꯏꯁꯩ ꯑꯃ
ꯢꯁꯩ ꯁꯛꯄ ꯍꯩꯗꯦ
ꯁꯛꯄꯤꯌꯣ
ꯈꯪꯗꯗꯤ
ꯁꯛꯄꯤꯌꯣꯅ ꯇꯥꯕ꯭ꯔꯣ
ꯍꯦ ꯇꯥꯏ
ꯂꯣꯏꯔꯦꯍꯦ
ꯅꯪ ꯀꯣꯂꯦꯁꯅꯤꯀꯣ
ꯍꯥꯥ
ꯀꯣꯂꯦꯖꯅꯤꯀꯣ ꯐꯥꯔꯁ ꯁꯦꯃꯤꯁꯇꯔꯣ ꯐꯥ ꯁꯦꯀꯦꯟ ꯔꯣ
ꯁꯦꯀꯦꯟ
ꯑꯥ ꯀꯩ ꯁꯛꯅꯣ ꯑꯩꯗꯤ ꯊꯥꯔꯠ ꯁꯦꯃꯤꯁꯇꯔꯅꯦ
ꯑꯣ
ꯀꯩ ꯁ꯭ꯀꯨꯜꯔꯣ
ꯍꯥ
ꯀꯩ ꯁ꯭ꯀꯨꯜꯔꯣ
ꯑꯦꯕꯤ
ꯑꯦꯕꯤ
ꯑꯦꯕꯤ ꯑꯦꯕꯤ
ꯑꯣ
ꯅꯪꯗꯤ
ꯇꯤꯆꯤꯡꯗꯤ ꯌꯥꯕ꯭ꯔꯣ ꯑꯗꯨꯝ
ꯍꯥꯥ
ꯇꯤꯆꯤꯡꯗꯤ ꯇꯤꯆꯤꯡꯗꯤ ꯌꯥꯗꯥꯕ꯭ꯔꯣ
ꯅꯦꯋꯥꯛ ꯅꯨꯡꯉꯥꯢꯇꯦꯗꯥ
ꯅꯣꯏꯒꯤ ꯁ꯭ꯀꯨꯜ ꯇꯤꯆꯤꯡ ꯌꯥꯕ꯭ꯔꯣ ꯌꯥꯗꯕ꯭ꯔꯣꯕ
ꯈꯪꯗꯦ
ꯑꯣ
ꯁ꯭ꯀꯨꯜ ꯑꯐꯥꯎ ꯅꯠꯇꯦ
ꯇꯥꯕ꯭ꯔꯣ꯫ ꯀꯩꯗꯧꯔꯤꯒꯦ ꯅꯡꯁꯦ ꯌꯥꯝ ꯕꯌ꯭ꯨꯖꯤ ꯑꯣꯏꯔꯦꯗꯥ꯫
ꯑꯥ
ꯌꯥꯝ ꯕꯤꯖꯤ ꯑꯣꯏꯕ ꯃꯥꯜꯂꯦꯕꯥ ꯫
ꯅꯠꯇꯤꯌꯦ ꯁꯨꯝ ꯐꯝꯃꯅꯦ ꯫
ꯅꯠꯇꯦ ꯕꯌ꯭ꯨꯖꯤ ꯑꯣꯏꯔꯝꯅꯤ ꯅꯪ ꯫
ꯕꯤꯖꯤ ꯇꯧꯗꯦ꯫
ꯌꯥꯝ ꯁꯥꯏꯗꯥ ꯎꯝ ꯋꯦꯗꯔꯁꯦ ꯎꯝ ꯫
ꯅꯣꯡ ꯆꯨꯔꯗꯤ ꯐꯥꯔꯅꯤꯌꯦ ꯫
ꯅꯣꯡ ꯆꯨꯔꯁꯨ ꯁꯥꯏꯌꯦ ꯀꯃꯥꯏ ꯇꯧꯗꯣꯏꯅꯣ ꯈꯪꯗꯦ꯫
ꯆꯨꯗ꯭ꯔꯁꯨ ꯁꯥꯌꯦ ꯆꯨꯔꯁꯨ ꯁꯥꯌꯦ꯫
ꯎꯝ ꯃꯥꯅꯦ꫰
ꯍꯧꯖꯤꯛꯗꯤ ꯀꯅꯥꯅ ꯂꯩꯔꯤꯕꯣ꯫
ꯊꯟꯇ꯫
ꯅꯊꯟꯇ ꯅꯊꯟꯇ ꯂꯩꯕ ꯅꯨꯡꯉꯥꯢꯕ꯭ꯔꯣ ꯑꯩ ꯂꯥꯛꯑꯣꯔꯥ꯫
ꯌꯥꯔꯅꯤ ꯌꯥꯔꯦ ꯌꯥꯔꯦ ꯫
ꯑꯩ ꯂꯥꯛꯑꯣꯔꯥ ꯍꯥꯢꯕꯅꯤ ꯫
ꯂꯥꯎ ꯍꯥꯏꯔꯗꯤ ꯑꯩ ꯂꯥꯛꯀꯦ ꯫
ꯂꯥꯛꯑ ꯂꯥꯛꯑ꯫
ꯎꯝ ꯐꯣꯟ ꯇꯧꯕ ꯌꯥꯗꯤꯌꯦ ꯍꯥꯥ ꯫ ꯑꯥ ꯍ ꯌꯥꯗꯔ꯭ꯤ
ꯌꯝ ꯂꯥꯡꯉꯦ꯫